ꯇꯥꯕꯣꯔ
ꯎꯝ ꯇꯥꯏꯌꯦ ꯇꯥꯏꯌꯦ ꯆꯥꯛꯔꯕꯣ
ꯀꯔꯥꯏꯗ ꯂꯩꯒꯦ ꯆꯔꯦ ꯆꯔꯦ
ꯑ ꯌꯦꯟꯁꯥꯡ ꯑꯩ ꯌꯨꯝꯗ ꯂꯩꯔꯤ ꯅꯣꯏ ꯅꯣꯏꯗꯤ ꯌꯝꯗꯔꯣ ꯀꯥꯏꯗꯅꯣ
ꯌꯨꯝꯗꯅꯤ ꯌꯨꯝꯗꯅꯤ ꯐꯣꯟ ꯆꯥꯔꯖ ꯇꯧꯕ ꯌꯥꯕ꯭ꯔꯥ ꯅꯣꯏꯗ
ꯍꯣꯏ ꯌꯥꯏꯌꯦ ꯑꯗꯨ ꯇꯨꯝꯒꯦꯅ ꯇꯧꯔꯤꯅꯦ
ꯅꯍꯥꯛꯇꯪ ꯆꯪꯒꯦ ꯌꯥꯗꯣ
ꯆꯪꯉꯣ ꯆꯪꯉꯣ ꯆꯥꯛ ꯆꯥꯔꯕꯣ ꯅꯣꯏꯗꯤ
ꯆꯥꯔꯦ ꯍꯣꯏ ꯉꯈꯣꯟ ꯉꯍꯥꯛꯇꯪ ꯄꯥꯏꯔꯛꯑꯣ ꯑꯗꯨꯗꯤ ꯑꯩ ꯆꯥꯔꯖꯔ ꯀꯩꯀꯩꯅꯣ ꯂꯧꯏ
ꯍꯣꯏ ꯍꯣꯏ
ꯍꯜꯂꯣ